ꯆꯥꯛ ꯆꯥꯔꯔꯕꯣ
ꯁꯥꯗ꯭ꯔꯤꯌꯦ ꯅꯪꯗꯤ
ꯑꯁ ꯆꯥꯛꯆꯥꯥ ꯇꯣꯛꯑꯦꯗ ꯉꯁꯥꯏꯅ ꯀꯨꯏꯔꯦ
ꯍꯣꯏ ꯑꯩ ꯐꯝꯃꯤꯌꯦ ꯅꯪꯗꯤ ꯀꯩꯗꯧꯔꯤꯒꯦ
ꯅꯨꯄꯤ ꯑꯃꯒꯤ ꯃꯀꯣꯛ ꯄꯥꯏꯔꯤ
ꯑꯣ ꯃꯥꯖꯤꯦꯁ ꯇꯋꯔ
ꯑꯗꯨꯝ ꯑꯗꯨꯝ ꯅꯨꯡꯗꯥꯡ ꯈꯨꯗꯤꯡꯒꯤꯗ ꯑꯗꯨꯝ ꯇꯧꯗꯣꯏꯁꯦ ꯑꯩꯅ
ꯀꯩ ꯌꯦꯖꯥꯡ ꯅꯪ ꯊꯣꯡꯕ ꯁꯥꯒꯦ
ꯁꯦꯕꯣꯠ ꯑꯩ ꯍꯥꯏꯔꯦꯗꯅ ꯁꯦꯕꯣꯠ ꯑꯗꯒꯤ ꯁꯦꯕꯣꯠꯇ ꯉꯥꯔꯤ ꯍꯥꯞꯄ ꯉꯧꯕꯤꯗꯣ
ꯎꯝ
ꯉꯥꯔꯤ ꯍꯥꯞꯈꯤꯕꯅꯦ ꯑꯩꯅ ꯁꯤ ꯉꯧꯕ ꯁꯦꯄꯠꯇꯣ ꯍꯥꯎꯗ꯭ꯔꯣ ꯍꯥꯏꯁꯦꯠ
ꯍ ꯀꯅꯥ
ꯑꯣꯏꯅꯝꯕꯅꯦ ꯈꯤꯇꯪ ꯇꯣꯠꯂ ꯆꯥꯕꯗ
ꯎꯝ ꯑꯣꯅꯦ
ꯑ ꯑ ꯀꯥꯏ ꯎꯝ ꯉꯁꯥꯏ ꯀꯨꯞꯁꯨ ꯆꯥꯅ ꯄꯨꯛꯁꯦ ꯈꯔ ꯁꯥꯔꯤ ꯁꯥꯔꯤ ꯁꯥꯔꯤꯁꯦ ꯇꯧꯔꯛꯦ
ꯍ ꯀꯅꯥ ꯀꯅꯥ ꯆꯥꯏꯅꯣ
ꯃꯤ ꯑꯍꯨꯝ ꯅꯨꯄꯤ ꯑꯍꯨꯝ ꯅꯨꯄꯤ ꯑꯍꯨꯝ ꯂꯩꯌꯦꯕꯀꯣ
ꯑꯥ
ꯝ ꯑꯩꯒ ꯑꯍꯨꯝꯁꯨ ꯅꯨꯄꯤ ꯑꯅꯤ ꯂꯩꯌꯦꯕ ꯈꯪꯕ꯭ꯔꯥ ꯍꯥꯏꯗꯤ ꯉ ꯄꯤꯇꯞ ꯇꯧꯕ
ꯎꯝ
ꯑꯃꯅ ꯃ ꯈꯔ ꯁꯥꯡꯉꯦ
ꯑꯥ
ꯇꯤꯔꯦꯕꯀꯣ
ꯑꯥ
ꯇꯦꯟꯕꯗꯨꯅ ꯌꯥꯏꯃꯅꯦꯕ
ꯎꯝ
ꯊꯥꯡꯕꯗꯅ ꯑꯇꯣꯝꯕꯤꯅꯦꯕ
ꯑ
ꯀꯩ ꯍꯥꯏꯅꯤ ꯑꯃ ꯀꯃꯥꯏ ꯍꯥꯏꯗꯣꯏꯅꯣ ꯌꯥꯝ ꯅꯨꯡꯉꯥꯏꯇꯖꯥꯠꯅꯤ ꯍꯥꯏꯗꯤ ꯎꯝ ꯃꯤꯃꯥꯟꯅꯗ꯭ꯔꯦꯕ
ꯎꯝ ꯀꯩꯅꯣ ꯇꯧꯕ꯭ꯔꯣ ꯑ ꯑꯩꯈꯣꯏꯁꯦ ꯀꯔꯝ ꯀꯥꯟꯗ ꯁꯤꯡꯖꯨꯖꯥꯁꯦ ꯍꯥꯏꯅꯣ
ꯆꯥꯁꯦ ꯑꯁꯣꯝ ꯅꯥꯀꯟꯒꯤ ꯅꯨꯄꯤꯗꯨꯁꯨ ꯀꯧꯔꯒ ꯑꯗꯨꯝ ꯆꯥꯁꯦ ꯃꯥꯗꯤ ꯄꯨꯟꯅꯕ ꯂꯩꯖꯗ꯭ꯔꯕꯅꯤꯅ
ꯎꯝ ꯑꯗꯣ ꯎꯝ ꯀꯩꯅꯣ ꯇꯧꯕꯗꯣ ꯁꯤꯡꯖꯨꯗ ꯑꯃ ꯀꯩꯅꯣ ꯍꯥꯞꯄꯤꯗꯣ ꯁꯤꯡꯒ ꯇꯤꯜꯍꯧꯒ ꯉꯧꯔꯒ ꯑꯣꯏꯅ ꯆꯥꯕꯗꯣ
ꯎꯝ ꯑꯗꯨꯗꯣ ꯈꯔ ꯌꯥꯝ ꯌꯥꯝꯗ꯭ꯔꯗꯤ ꯍꯥꯎꯇꯦ ꯑꯗꯨ ꯈꯔ ꯌꯥꯝꯍꯜꯂꯒ ꯉꯥꯔꯤ ꯀꯩꯀꯩ ꯌꯥꯎꯕꯗꯣ ꯑꯃ ꯌꯥꯛ ꯄꯩꯇꯥ ꯇꯧꯁꯜꯂꯛꯑꯦ ꯍꯥꯏꯕ
ꯇꯧꯔꯛꯑꯦ ꯁꯨꯝ ꯆꯥꯍꯜꯂꯛꯄꯒꯤꯅꯦ
ꯎꯝ ꯑꯗꯒꯤ ꯊꯨꯝꯗꯣ ꯈꯤꯇꯪ ꯍꯥꯞꯄꯁꯨ ꯌꯥꯗꯦꯕ ꯑꯗꯨꯝ ꯌꯥꯛꯈꯤ ꯍꯥꯏꯕ ꯃꯁꯥꯒꯤ ꯃꯥ ꯀꯩꯅꯣ ꯌꯥꯎꯕꯒꯤ
ꯑꯥ ꯈ ꯑꯥ ꯀꯩꯣꯗꯤ ꯑ ꯀꯩꯕ ꯑꯗꯨꯒ ꯃꯣꯃꯣ ꯁꯥꯕꯕꯁꯤꯁꯨ ꯁꯥꯅꯤꯡꯉꯦ ꯀꯔꯝ ꯀꯥꯟꯝꯗ ꯁꯥꯁꯤꯒꯦ
ꯃꯣꯃꯣꯟ ꯃꯊꯪꯒꯤꯅꯤ ꯅꯣꯡꯃꯥꯏꯖꯤꯡꯗ ꯁꯥ ꯇꯥꯕꯅꯤ ꯑꯩꯗꯤ ꯑꯉꯥꯡ ꯇꯨꯏꯁꯟ ꯇꯧꯕꯅꯤꯅ ꯎꯄꯥꯏ ꯂꯩꯇꯦꯕ
ꯍꯟꯗꯛꯇꯤ ꯃꯆꯜꯗꯣ ꯂꯣꯏ ꯁꯨꯍꯟꯁꯦ ꯌꯦꯟ꯭ꯔꯒ ꯌꯥꯎꯔꯒ ꯑꯗꯨꯗꯒꯤ ꯀꯣꯝꯕꯤ ꯒ ꯑꯗꯨꯣꯏ ꯇꯧꯔꯒ ꯃꯆꯜꯗꯨꯣ ꯂꯣꯏ ꯁꯨꯅꯕ ꯆꯥꯁ
ꯎꯝ ꯇꯧꯖ ꯄꯗꯑꯣꯅꯤ
ꯎꯝ ꯑꯉꯥꯡꯗꯤ ꯇꯨꯏꯁꯟ ꯀꯌꯥ ꯃꯤ ꯀꯌꯥ ꯇꯧꯒꯦ
ꯑꯥꯈꯣꯏ ꯑꯩ ꯃꯁꯤꯡ ꯑꯃ ꯊꯤꯒꯦ ꯀꯥꯎꯕ ꯀꯥꯎꯔꯦꯗ ꯌꯥꯝꯗ꯭ꯔꯦꯗ ꯑꯉꯥꯡ ꯇꯨꯏꯁꯟ ꯑꯍꯨꯝ ꯂꯩꯔꯦ ꯎꯝ ꯑꯍꯨꯝ ꯑꯉꯥꯡ ꯃꯥ ꯄꯟ ꯑꯣꯏꯕ
ꯑꯣ ꯌꯥꯝꯃꯦ ꯑꯗꯨꯝ ꯑꯗꯨ ꯍꯥꯏꯗꯤ ꯑꯉꯥꯡ ꯃꯄꯟ ꯍꯥꯏꯁ
ꯄꯩꯁꯥ ꯂꯧꯗꯕ ꯌꯥꯎꯔꯤꯅꯤ ꯑꯗ
ꯌꯦꯟ ꯂꯣꯏꯕꯗꯨꯗꯤ ꯂꯣꯏꯔꯤꯕꯣ
ꯂꯣꯏꯔꯤ ꯁꯤꯈ꯭ꯔꯦꯗ ꯃꯔꯛ ꯑꯃ ꯌꯦꯟꯁꯤ ꯊꯤꯅꯕꯒꯤ ꯇꯥꯏꯃꯤꯡ ꯑꯣꯏꯔꯤꯀꯥꯟꯒꯤꯗꯣ
ꯑꯥ
ꯑꯣꯗ ꯂꯣꯏ ꯁꯤꯈ꯭ꯔꯦ ꯁꯤꯔ ꯁꯤꯔ ꯑꯗꯨꯝ ꯆꯥꯊꯣꯛꯑꯦ ꯑꯃꯇꯪ ꯍꯤꯡꯍꯧꯔꯦ ꯑꯃꯇꯪ
ꯈꯪꯉꯗ
ꯎꯝ ꯑꯗꯣ ꯑꯇꯩ ꯑꯅꯧꯕ ꯂꯧꯕ ꯃꯆꯥ ꯃꯆꯥ ꯂꯩꯌꯦꯕ ꯑꯗꯨꯁꯨ ꯑꯗꯨꯝ ꯆꯥꯎꯈꯠꯂꯛꯑꯦ ꯑꯅꯤ ꯑꯝꯇ ꯐꯖꯅ ꯆꯥꯎꯔꯦꯕ
ꯑꯣ ꯅꯣꯏ ꯂꯩꯃꯅꯤꯡ ꯇꯥꯔꯠꯇꯗꯤ
ꯍꯧꯔꯦꯍꯦ ꯀꯔꯇꯤ ꯀꯥꯡꯒꯧ ꯑꯗꯨꯝ ꯆꯥꯔꯦ ꯀꯩꯅꯣ
ꯑꯣ ꯍꯂ ꯀ ꯑꯗꯨ ꯌꯥꯝ ꯐꯥꯥꯟꯅꯣ ꯃꯥꯜ
ꯄꯥꯁꯕꯅꯦꯦ
ꯀꯩꯅꯣ ꯑꯩꯒꯤ ꯐꯣꯟꯁꯦ ꯑꯁ ꯑꯩꯒꯤ ꯐꯣꯟꯁꯤꯅ ꯃꯔꯣ ꯑꯃꯅꯦ ꯀꯩꯗꯅꯣ ꯐꯪꯗꯦꯗ ꯐꯣꯟꯁꯤ
ꯀꯥꯟꯅꯩꯌꯦꯀꯣ ꯂꯩꯗ꯭ꯔꯁꯨ ꯌꯥꯅꯕ ꯍꯤꯟꯖꯥꯡ ꯅꯥꯇꯤ ꯌꯥꯝ ꯊꯥꯥꯎꯁꯦ
ꯎꯝ
ꯀꯥꯟꯅꯩꯕ ꯂꯩꯗꯁꯨ ꯌꯥꯅꯕ ꯂꯩꯗꯁꯨ ꯑꯗꯨꯝ ꯌꯥꯏꯗꯅ ꯍꯤꯡꯈꯣꯜ ꯌꯥꯝ ꯆꯥꯎꯅ ꯂꯩꯩꯔꯗꯤ ꯏꯟꯖꯥꯡ ꯅꯥꯄꯤ ꯃꯌꯥꯝ ꯊꯥꯔꯒ
ꯑꯩꯈꯣꯏ ꯑꯩꯈꯣꯏ ꯏꯃꯥꯟꯗꯤ ꯍꯣꯏꯒꯤ ꯅꯣꯡꯃꯗ ꯑ ꯍꯤꯟꯖꯥꯡ ꯅꯥꯄꯤꯗ ꯂꯨꯄꯥ ꯂꯤꯁꯤꯡ ꯇꯔꯥꯃꯨꯛ ꯇꯥꯍꯜꯂꯦꯅ ꯍꯥꯏ ꯀꯥꯟꯁꯤꯗ ꯃꯣꯏꯗꯤ ꯂꯝꯥ ꯌꯥꯝ ꯆꯥꯎꯋꯦꯕ ꯃꯣꯏ ꯌꯨꯝꯒꯤ ꯂꯝ ꯅꯠꯇꯕꯤꯗ ꯃꯣꯏꯒꯤ ꯇꯣꯉꯥꯟꯕ ꯐꯥꯝ ꯄꯥꯠ ꯃꯌꯥꯝ ꯂꯩꯌꯦꯕꯀꯣ
ꯍꯣꯏ
ꯑꯗꯨ ꯑꯁ ꯄꯥꯝꯖꯥꯅꯤꯍꯦ
ꯎꯝꯝ ꯊꯕꯛ ꯇꯧꯗꯁꯨ ꯑꯗꯨꯝ ꯑꯗꯨꯒꯨꯝꯕ ꯍꯥꯏꯗꯤ ꯐꯥꯝ ꯑꯃ ꯇꯧꯔꯒ ꯑꯗꯨꯝ ꯄꯩꯁꯥ ꯇꯥꯟꯕ ꯌꯥ ꯌꯥꯔꯦ ꯍꯧꯖꯤꯛꯇꯤ ꯑꯩꯁꯨ ꯍꯌꯦꯡꯒꯤ ꯎꯝ
ꯍꯥꯏꯔꯣ ꯍꯥꯏꯔꯣ
ꯑꯩꯁꯤꯅꯦ ꯍꯩ ꯀꯒꯥ ꯍꯩ ꯔꯥ ꯑꯗꯨꯗꯒꯤ ꯃꯅꯥ ꯃꯁꯤꯡ ꯌꯥꯝ ꯊꯥꯅꯤꯡꯉꯦꯕ ꯍꯩꯗꯅ ꯑꯩꯒꯤ ꯀꯩꯅꯣꯒꯨꯝꯕ ꯍꯩꯅꯧꯗꯤ ꯑꯩꯈꯣꯏ ꯄꯥꯛ ꯄꯥꯟꯗꯦꯕ ꯑꯗꯨꯅ ꯑꯩꯉꯣꯟꯗꯒꯤ ꯁꯥꯕ ꯑꯩꯅ ꯍꯩꯅꯧꯒꯨꯝꯕ ꯝꯕ ꯑꯗꯨꯗꯒꯤ ꯑ ꯌꯥꯝ ꯂꯩꯔ ꯗ꯭ꯔꯥꯒꯣꯟ ꯐ꯭ꯔꯨꯏꯠꯀꯨꯝꯕ ꯑꯗꯨꯒꯨꯝꯕꯗꯣ ꯌꯥꯝ ꯊꯥꯅꯤꯡꯉꯦꯕ
ꯑꯁ ꯑꯩꯅ ꯍꯥꯏꯕ ꯏꯃꯥꯟꯗꯤ ꯍꯣꯏꯒꯤ ꯌꯨꯝꯁꯦꯀꯣ ꯃꯣꯏꯒꯤ ꯃꯣꯏꯗ ꯍꯩꯀ꯭ꯔꯨ ꯄꯥꯜꯂꯦꯕ ꯀ ꯃꯣꯏ ꯍꯩꯀꯨꯁꯦ ꯑꯃ ꯏꯁꯤꯡ ꯌꯥꯝ ꯌꯥꯎꯕꯗꯣ ꯃꯍꯤ ꯌꯥꯝ ꯌꯥꯎꯕꯗꯣ ꯑꯁ ꯑꯗꯨ ꯌꯥꯝ ꯍꯥꯎꯕ ꯑꯗꯒꯤ ꯍꯩꯀ꯭ꯔꯨꯜꯁꯨ ꯑꯄꯤꯛꯄ ꯑꯣꯏꯗꯕ ꯆꯥꯎꯊꯣꯛ ꯆꯥꯎꯊꯣꯛ
ꯑꯣ ꯑꯩꯁꯨ ꯌꯥꯝ ꯆꯥꯅꯤꯡꯉꯤ ꯑꯗꯨꯒꯨꯝꯕ ꯍꯥꯏꯗꯤ ꯍꯩ ꯔꯥꯁꯦ ꯌꯥꯝ ꯄꯥꯝꯃꯦꯕ
ꯎꯝ
ꯍꯩꯔꯥꯁꯦ ꯌꯥꯝꯁꯨ ꯊꯥꯅꯤꯡꯉꯦ ꯊꯥꯐꯝꯗꯤ ꯂꯩꯇꯕꯕꯁꯤꯗꯅꯦ
ꯎꯝ ꯅꯪ ꯈꯔ ꯎꯝ ꯃꯈꯣꯟ ꯇꯥꯏ
ꯑꯣ ꯍꯧꯖꯤꯛ ꯈꯔ ꯌꯥꯔꯕ
ꯎꯝ ꯈꯤꯇꯪꯒ ꯈꯤꯇꯪꯒ ꯋꯥꯠꯂꯦ
ꯇꯥꯔꯕ
ꯑꯣ ꯈꯔ ꯐꯔꯦ ꯈꯔ ꯐꯔꯦ ꯀꯩꯝꯇꯕꯨꯗꯤ ꯇꯧꯗꯦꯗ ꯀꯩꯁꯨ ꯑꯗꯨ ꯁꯨꯝ ꯂꯩꯅꯔꯦ ꯅꯨꯡꯉꯥꯏꯇꯕꯒꯤꯅꯦ ꯅꯨꯡ ꯅꯪꯗꯤ ꯇꯨꯡꯒꯤꯔꯣꯏꯗ꯭ꯔꯣ
ꯑꯩꯁꯦ ꯇꯨꯝꯕꯁꯦ ꯑꯗꯨꯝ ꯈꯔ ꯊꯦꯡꯅ ꯇꯨꯝꯃꯦ ꯆꯥꯛꯇꯣ ꯍꯧꯖꯤꯛꯁꯨ ꯆꯥꯗ꯭ꯔꯤꯕꯅꯤ ꯑꯩꯅ ꯉꯍꯥꯛ ꯂꯩ ꯆꯥ ꯑꯗꯨꯒ ꯇꯔꯥꯃꯥꯊꯣꯏ ꯑꯗꯨꯋꯥꯏꯗ ꯇꯔꯥꯃꯥꯊꯣꯏ ꯃꯈꯥꯏ ꯑꯗꯨꯋꯥꯏꯗ ꯑꯗꯨꯝ ꯇꯨꯝꯃꯦꯕ ꯑꯗꯨꯒꯤ ꯑꯗꯨꯋꯥꯏꯗ ꯇꯨꯝꯃꯅꯤ
ꯠꯇꯕ ꯍꯥꯏꯖꯤꯌꯥ
ꯎꯝ ꯆꯗ꯭ꯔꯤ
ꯀꯩꯅꯣ ꯄꯨꯡꯗꯤ ꯊꯦꯡ ꯀꯩꯅꯣ ꯄꯨꯡ ꯇꯔꯥ ꯍꯦꯜꯂꯦꯅ
ꯆꯥꯔꯅꯤ ꯉꯍꯥꯟꯈꯩꯕꯨꯗꯤ ꯁꯨꯃꯥꯏꯕꯨꯗꯤ ꯊꯦꯡꯗꯕꯅꯤ ꯉꯁꯤꯗꯤ ꯈꯔ ꯊꯦꯡꯉꯦ ꯑꯗꯨꯒꯤ ꯑꯁꯤꯗꯤ ꯈꯔ ꯊꯦꯡꯉꯕꯅꯤꯅ ꯈꯔ ꯊꯦꯡꯅ ꯇꯨꯝꯃꯅꯤ ꯑꯩꯁꯦ ꯑꯝꯇ ꯂꯥꯛꯀꯦ ꯇꯧꯕꯅꯦ ꯁꯤꯡꯖꯨ ꯀꯩꯀꯥ ꯄꯨꯟ ꯆꯥꯁꯦꯅ
ꯁꯥꯖ ꯁꯥ
ꯄꯨꯁꯦ ꯁꯔꯦꯡꯁ ꯂꯣꯡꯖꯥꯎꯕꯒꯤ
ꯀꯨꯞꯁꯨꯗꯤ ꯀꯩ ꯀꯩ ꯆꯦꯡꯁꯨꯅ ꯇꯧꯔꯤ ꯆꯦꯡꯅ ꯇꯧꯔꯤꯔꯣ ꯅꯠꯇ꯭ꯔꯒ ꯑꯇꯣꯞꯄ ꯍꯋꯥꯏꯅ ꯇꯧꯔꯤꯔꯣ
ꯆꯅ
ꯑ
ꯆꯝꯄ꯭ꯔꯥ ꯃꯅꯅꯕ ꯆꯝꯄ꯭ꯔꯥ ꯁꯨꯝꯖꯤꯟꯕꯅꯦ
ꯎ ꯆꯝꯄ꯭ꯔꯥ ꯁꯨꯝꯖꯤꯟꯕꯗꯤ ꯍꯥꯎꯕ꯭ꯔꯣ
ꯍꯧꯑꯦ
ꯉꯁꯥꯏꯒꯤꯗꯨꯗꯤ ꯍꯥꯎꯕ꯭ꯔꯥ
ꯍꯧꯑꯦ ꯆꯦꯡ ꯌꯥꯝꯃꯟꯈꯤꯗꯅꯅꯦ ꯆꯝꯄ꯭ꯔꯥꯗꯣ ꯆꯝꯄ꯭ꯔꯥ ꯏꯐꯦꯛ ꯂꯩꯇ꯭ꯔꯦ ꯆꯦꯡ ꯌꯥꯝꯃꯟꯈꯤꯗꯅ
ꯑꯣ ꯆꯝꯄ꯭ꯔꯥ ꯁꯨꯝꯖꯟꯕꯁꯦ ꯍꯥꯎꯕ꯭ꯔꯕ ꯑꯩꯗꯤ ꯆꯥꯗ꯭ꯔꯤꯌꯦ ꯑꯗꯨꯃꯥꯏꯅ
ꯑꯩꯅ ꯑ ꯑꯗꯨꯝ ꯗꯨꯀꯥꯟꯗꯒꯤ ꯑꯗꯨꯝ ꯂꯩꯔꯛꯄꯗꯀꯣ ꯑꯥ ꯀꯩꯅꯣꯗꯒꯤ ꯀꯩꯊꯦꯜꯗꯒꯤ ꯊꯤ ꯍꯥꯎꯋꯦ ꯍꯥꯏꯕ ꯑꯗꯨ ꯈꯍꯥꯎ ꯑꯃꯅꯦ ꯄꯦꯛꯀꯦꯠꯇ ꯂꯨꯄꯥ ꯌꯥꯡꯈꯩ ꯌꯥꯡꯈꯩꯗꯪ ꯄꯤꯕꯅꯦꯕ ꯍꯥꯏꯗꯤ ꯆꯝꯄ꯭ꯔꯥ ꯃꯅꯨꯡꯒꯟ ꯑꯃꯨꯛ ꯌꯥꯝ ꯊꯤꯅ ꯍꯥꯎꯋꯦꯕ ꯑꯗꯨꯗꯤꯅ ꯑꯗꯨ ꯈꯤꯇꯪ ꯆꯥꯕꯁꯨ ꯉꯝꯃꯦꯕ ꯀꯩ ꯌꯥꯎꯗꯕꯤ ꯑꯗꯨ ꯈꯤꯇꯪ ꯑꯗꯨꯝ ꯅꯨꯡꯗꯥꯡ ꯑꯩꯗꯤ ꯅꯨꯡꯗꯥꯡ ꯅꯨꯡꯗꯥꯡ ꯈꯨꯗꯤꯡꯒꯤ ꯑ ꯅꯥꯀꯟ ꯊꯝꯃ ꯑꯗꯨꯝ ꯍꯩꯔꯩ ꯍꯩꯔ ꯆꯥꯕꯅꯦꯕ ꯑꯗꯨꯗꯤ ꯍꯦꯛꯇ
ꯎꯝ ꯍꯩ ꯔꯥ ꯆꯥꯕꯁꯤꯁꯨ ꯀꯥꯟꯅꯩꯅꯦ ꯑꯗꯨꯒꯨꯝꯕ ꯍꯥꯏꯗꯤ ꯃꯆꯥ ꯃꯁꯨꯗꯨꯗ ꯍꯥꯏꯗꯤ ꯍꯩꯔꯥꯁꯦ ꯌꯥꯝꯅ ꯃꯔꯨ ꯑꯣꯏꯕ
ꯉꯁꯥꯏ ꯀꯥꯡꯉꯧ ꯉꯧꯕꯗ ꯈꯨꯠꯁꯦ ꯑ ꯑꯂꯨ ꯊꯥꯗꯕꯗ ꯊꯥꯎꯗ ꯣꯈꯅꯤ ꯏ ꯑꯥ ꯆꯤꯡꯍꯥꯗ ꯂꯩꯒꯦꯕ ꯁꯥꯅ ꯁꯤꯗꯧꯔꯦ ꯈꯨꯆꯥꯎ ꯑꯃꯅꯦ ꯔꯥꯎꯟ ꯇꯥꯔ ꯐꯖꯅ ꯃꯍꯅ ꯈꯪꯗꯦ ꯍꯥꯏꯗꯤ ꯑꯉꯧꯕ ꯃꯆꯨꯗ ꯑꯃ ꯇꯥꯕꯗꯣ ꯍꯪꯕ꯭ꯔꯥ ꯑꯗꯨꯃꯥꯏꯅ ꯇꯥꯕꯅꯦꯕ ꯑꯗꯣ ꯈꯪꯗꯦ
ꯑꯗꯨꯗꯣ ꯏꯁꯤꯡꯗꯣ ꯏꯁꯤꯡꯗꯣ ꯍꯣꯠꯇꯣꯛꯀꯅꯣꯧꯕ ꯏꯁꯤꯡꯗꯣ ꯍꯣꯠꯇꯣꯛꯇꯗꯤ ꯀꯩꯅꯣꯗꯣ ꯑꯩꯈꯣꯏꯒꯤ ꯗꯥꯛꯇꯣ ꯂꯩꯔꯨꯏꯕ ꯑꯗꯣ ꯍꯣꯠꯇꯣꯛꯑꯗꯤ ꯏꯁꯤꯡꯗꯣ ꯃꯄꯥꯟꯗ ꯊꯣꯛꯍꯜꯂꯗꯤ ꯑꯗꯨꯝ ꯗꯥꯛꯇꯣ ꯂꯩꯍꯧꯗꯣꯏꯅꯦ ꯑꯗꯨꯅ ꯗꯥꯛꯇꯣ ꯂꯩꯇꯅꯕ ꯇꯧ
ꯑꯃ ꯀꯩꯅꯣ ꯇꯧꯁꯤ ꯑꯃ ꯍꯥꯏꯗꯤ ꯇꯧꯔꯤ ꯖꯒꯥꯁꯦ ꯑꯃ ꯈꯤꯇꯪ ꯊꯦꯡ ꯑꯗꯨꯝ ꯊꯦꯡꯒꯟꯒꯗꯕ ꯖꯒꯥ ꯑꯣꯏ ꯍꯥꯏꯕ ꯑꯗꯨ ꯅꯨꯡꯉꯥꯏꯇꯕꯁ ꯁꯥꯔꯁꯨ ꯁꯥꯔꯒ ꯑꯃ ꯀꯩꯅꯣꯝ ꯇꯧꯔ ꯂꯩꯕ ꯇꯥꯏꯞ ꯇꯧꯦ ꯍꯥꯏꯕ
ꯎꯝ ꯑꯗꯨꯗꯣ ꯍꯦꯛ ꯀꯥꯏꯔꯒꯗꯤ ꯏꯁꯤꯡꯗꯣ ꯍꯦꯛ ꯊꯦꯡꯉꯨꯕ ꯃꯇꯝꯗ ꯑꯃꯨꯛ ꯅꯥꯗꯣꯏꯅꯤ ꯊꯨꯞꯄꯅꯦꯕ ꯌꯥꯝꯅ
ꯃꯃꯤ ꯑꯃꯨꯛ ꯇꯥꯍꯧꯗꯣꯏꯅꯤꯗꯣ
ꯑꯥ
ꯈꯨꯠꯂꯁꯤꯅ ꯅꯍꯥꯟꯁꯨ ꯏꯁꯇ꯭ꯔꯤꯅ ꯅꯝꯈ꯭ꯔꯕꯅꯦꯃꯤ ꯑꯉꯥꯡ ꯑꯩꯅ ꯀ꯭ꯂꯥꯁ ꯑ ꯅꯗ ꯁꯥꯏ ꯑꯩꯅ ꯀ꯭ꯂꯥꯁ ꯊ꯭ꯔꯤ ꯀꯥꯏ ꯀꯥꯟꯗ ꯑꯣꯏꯔꯝꯒꯅꯤ
ꯑꯣ ꯑꯗꯨꯗꯤ ꯈꯔ ꯑꯉꯥꯡ ꯑꯣꯏꯔꯤ
ꯈꯔ ꯅꯠꯇꯦꯗ ꯌꯥꯝ ꯑꯣꯏꯔꯤꯗ ꯀ꯭ꯂꯥꯁ ꯊ꯭ꯔꯤꯒꯁꯤꯗꯤ
ꯏꯁꯇ꯭ꯔꯤꯅꯅꯕꯕꯨ ꯅꯥꯔꯝꯒꯅꯤꯌꯦ ꯁꯥꯏꯌꯦ
ꯅꯣꯛꯅꯤꯡꯉꯦ ꯑꯗꯨꯗꯤ ꯑꯩꯁꯨ ꯆꯥꯛ ꯑꯝꯇꯥ ꯆꯥꯊꯣꯛ
ꯆꯥꯎꯔꯣ ꯆꯥꯎꯔꯣ ꯅꯨꯡꯉꯥꯎꯔꯣ ꯀꯩꯅꯣ ꯄꯪꯅꯣꯛꯇ ꯅꯣꯛꯁꯤꯜꯂꯛꯑꯦ ꯊꯝ ꯊꯝ
ꯊꯝꯃꯦ ꯊꯝꯃꯦ ꯒꯨꯠ ꯅꯥꯏꯠ